ꯑꯝ ꯀꯩꯗꯧꯔꯤꯅꯣ
ꯇꯥꯕ꯭ꯔꯣ
ꯑꯧ ꯇꯥꯏꯌꯦ ꯀꯩꯗꯧꯔꯤꯅꯣ
ꯅꯣꯡ ꯆꯨꯃꯟꯕꯒꯤ ꯐꯝꯃꯤꯌꯦ
ꯑꯣ ꯅꯣꯡ ꯆꯨ
ꯑꯥ ꯐꯖꯅ ꯆꯨꯑꯦ ꯁꯤꯗ
ꯑꯣ ꯑꯩꯈꯣꯏꯗ ꯁꯤ ꯑꯩꯈꯣꯏꯗꯗꯤ ꯍꯧꯖꯤꯛ ꯉꯁꯥꯏꯗꯣ ꯁꯥꯃꯟꯕ
ꯑꯩ ꯍꯧꯖꯤꯛ ꯑꯥ ꯁꯤꯃꯈꯣꯟ ꯇꯥꯗ꯭ꯔꯣ ꯅꯣꯡ ꯆꯨꯕꯒꯤ ꯃꯈꯣꯟ
ꯇꯥꯗꯦꯗꯥ ꯀ꯭ꯔꯤ ꯏꯟꯖꯥꯡ ꯆꯥꯒꯦ ꯅꯪꯕꯨ ꯑꯌꯨꯛꯇ
ꯍꯥꯥ
ꯀ꯭ꯔꯤ ꯏꯟꯖꯥꯡ ꯆꯥꯒꯦ ꯅꯪꯕꯨ ꯉꯁꯥꯏ
ꯉꯁꯥꯏꯔꯣ
ꯎꯝ
ꯕꯤꯐ ꯆꯥꯏ
ꯕꯤꯐ ꯍꯥꯎꯕ꯭ꯔꯥ ꯅꯪꯅ ꯊꯣꯡꯕ꯭ꯔꯥ
ꯑꯩ ꯊꯣꯡꯗꯦꯗꯥ ꯑꯩ ꯊꯣꯡꯉꯥꯗꯤ ꯆꯥꯕ ꯌꯥꯗꯕꯅ
ꯅꯪ ꯅꯍꯥꯟꯗꯤ ꯅꯪ ꯆꯥꯛ ꯢꯟꯁꯥꯡ ꯊꯣꯡꯕ ꯌꯥꯝ ꯍꯩ ꯍꯥꯏꯗꯥꯢ
ꯀꯔꯝ ꯀꯥꯟꯗ ꯑꯩꯅ ꯍꯥꯏꯈ꯭ꯔꯕ
ꯅꯍꯥꯟ ꯑꯈꯣꯏ ꯄꯥꯎ ꯐꯥꯎꯅꯔꯤꯗꯤ
ꯍꯦꯑꯦ ꯇꯥꯅꯤꯡꯗꯦ
ꯊꯣꯡꯕ ꯍꯩꯔꯝꯃꯣꯏꯗ ꯅꯪꯁꯨ ꯋꯥꯊꯤ ꯈꯛꯇꯪ ꯉꯥꯡ ꯂꯩꯔꯝꯅꯤ ꯍꯥꯥ
ꯀꯗꯥꯏ ꯋꯥꯊꯤꯅꯣ ꯁꯦꯡꯕ ꯍꯩꯕꯅꯦ ꯑꯩꯅ ꯐꯒꯤ ꯇꯧꯕꯅꯦ ꯉꯁꯤꯁꯨꯀꯣ ꯏꯃꯥ ꯇꯣꯟꯅ ꯊꯣꯡꯕꯅꯤ
ꯅꯪ ꯅꯪꯕꯨ ꯊꯖꯗꯕꯗꯣ ꯃꯣꯏꯅ ꯊꯣꯡꯍꯟꯗꯕꯅꯦꯕ ꯅꯪꯕꯨ ꯊꯖꯔꯗꯤ ꯊꯥ ꯊꯣꯡꯍꯟꯅꯦꯕ
ꯕꯦꯕꯤ
ꯊꯕꯛ ꯆꯠ
ꯅꯪ ꯑꯩ ꯅꯣꯡ ꯆꯨꯃꯟꯕꯒꯤ ꯊꯕꯛ ꯆꯠꯇꯤꯌꯦ
ꯑꯣ ꯌꯥꯝ ꯀꯟꯅ ꯆꯨꯌꯦꯅꯦ ꯀꯣ
ꯑꯥ ꯃꯈꯣꯟ ꯇꯥ ꯐꯖꯅ ꯆꯨꯕꯩꯅꯤ ꯑꯗꯨꯒꯤ ꯊꯣꯛꯄ ꯌꯥꯗꯦ
ꯐꯨꯋꯣ ꯅꯣꯡꯗꯣ ꯁꯨꯃꯥꯏꯅ ꯆꯨꯕ ꯍꯧꯅꯕ꯭ꯔꯅꯦ
ꯍꯥ
ꯅꯣꯡꯗꯣ ꯐꯨꯋꯣꯕ
ꯅꯣꯡꯗꯣ ꯐꯨꯋꯣ
ꯐꯨꯋꯣꯕ ꯍꯣꯏ ꯁꯨꯃꯥꯏ
ꯑꯦ ꯐꯨꯕ ꯌꯥꯔꯗꯤ ꯉꯁ ꯁꯥꯏꯅ ꯐꯨꯔ ꯂꯣꯏꯔꯦ ꯑꯗꯨꯒꯤ ꯉꯁꯤ ꯁ꯭ꯀꯨꯜꯁꯨꯀꯣ ꯂꯣꯏꯅ ꯍꯣꯂꯤꯗꯦ ꯊꯥꯏꯌꯦꯕ
ꯑꯣ ꯆꯠꯊꯣꯛꯄ ꯌꯥꯗ꯭ꯔꯦ
ꯁꯨꯃꯥꯏꯅ ꯂꯦꯞꯇꯕꯤꯗ ꯆꯨꯔꯛꯄꯗꯣ
ꯑꯣ ꯃꯩꯕꯨꯗꯤ ꯂꯥꯛꯄ꯭ꯔꯥ
ꯃꯩꯗꯤ ꯂꯥꯛꯑꯦ ꯑꯗꯨꯝ
ꯑꯈꯣꯏꯗꯗꯤ ꯃꯩꯁꯨ ꯂꯥꯛꯇꯦ ꯅꯣꯡꯁꯨ ꯆꯨꯒꯦ ꯇꯧꯔꯦ
ꯃꯩ ꯂꯛ ꯃꯩꯅ ꯂꯥꯛꯇꯕꯗꯨꯅ ꯍꯦꯟꯅ ꯂꯩꯕ ꯅꯨꯡꯉꯥꯏꯇꯕꯗꯣ
ꯎꯝ
ꯈꯔ ꯃꯩ ꯂꯥꯑꯗꯤ ꯊꯝꯃꯣꯏꯗꯣ ꯈꯔ ꯅꯨꯡꯉꯥꯏꯕꯅꯦ ꯀꯩ ꯀꯩꯀꯩ ꯊꯕꯛ ꯆꯠꯄ꯭ꯔꯣ
ꯆꯠꯈ꯭ꯔꯦ ꯌꯥꯝ ꯋꯥꯏ
ꯑꯗꯨꯗꯤ ꯍꯜꯂꯛꯄ꯭ꯔꯣ ꯌꯥꯝ ꯉꯜꯂꯦꯅ ꯊꯕꯛ ꯁ ꯎꯗ ꯃꯥꯜꯂꯦ ꯍꯜꯂꯛꯑꯕꯣ ꯑꯃꯨ
ꯑ ꯖꯣꯕ ꯀꯥꯔꯗꯀꯤꯅꯦꯕ ꯑꯗꯣ ꯃꯣꯡꯁꯥꯗꯣ ꯌꯥꯝ ꯁꯕꯀꯣ
ꯑꯣ ꯅꯨꯡꯉꯥꯏ
ꯁꯤꯔꯝꯅꯤ ꯄꯩꯁꯥꯗꯣ ꯑꯩꯒꯤ ꯐꯪꯉꯣꯏꯕ ꯍꯣꯏ ꯑꯗꯨꯒꯤꯁꯨ ꯐꯪꯉꯣꯏ ꯑꯃꯨꯛꯀ ꯀꯥꯎꯟꯗ ꯆꯪꯈ꯭ꯔꯅꯤꯗ ꯑꯩꯒꯤꯗꯣ ꯑꯩꯒꯤꯗꯤ ꯑꯦꯗꯤꯁꯅꯦꯜꯅꯦꯕ
ꯕꯥꯕꯒꯤ ꯆꯪꯕꯒ ꯅꯪꯒꯤ ꯆꯪꯕꯒ ꯃꯥꯟꯅꯗ꯭ꯔꯦ
ꯅꯠꯇꯦ
ꯅꯠꯇ꯭ꯌꯥ
ꯎꯝ ꯑꯩ ꯑꯩ ꯁꯤꯖꯤꯟꯅꯕ ꯐꯪꯉꯣꯏꯕ
ꯐꯪꯉꯨꯅ ꯄꯤꯌꯣꯅ
ꯇꯨꯝꯅꯤꯡꯕꯅ ꯁꯤꯔꯦ ꯍꯥ
ꯑꯉꯥꯡ ꯑꯣꯏꯕꯩꯅꯦ
ꯎꯝ
ꯆꯍꯤ ꯀꯌꯥ ꯁꯨꯔꯒꯦ ꯅꯪ
ꯇ꯭ꯋꯦꯟꯇꯤ
ꯇ꯭ꯋꯦꯟꯇꯤ ꯑꯩ ꯆꯍꯤꯁꯦ ꯀꯨꯟꯒ ꯃꯉꯥ ꯁꯨꯗꯧꯔꯦ
ꯑꯣ ꯑꯗꯨ ꯑꯣꯏꯔꯁꯨ ꯂꯧꯕꯁꯨ ꯌꯥꯏꯌꯦꯟꯗ
ꯌꯥꯕꯅꯤ ꯅꯪꯅ ꯌꯥꯗꯕꯩ ꯋꯥꯅꯤ
ꯑꯩ ꯌꯥꯏꯗꯥ ꯅꯪꯅ ꯌꯥꯗꯕ ꯌꯥꯔꯝꯅꯤ
ꯑꯩꯅ ꯌꯥꯔꯕꯅꯦ ꯅꯪꯅ ꯌꯥꯗꯦ ꯑꯩ ꯂꯩꯌꯦꯅ ꯅꯪꯅ ꯍꯥꯏꯗꯨꯗꯤ
ꯅꯪ ꯍꯥꯏꯗ꯭ꯔꯦ ꯑꯗꯨꯃꯥꯏꯅ ꯅꯍꯥꯏ
ꯈꯪꯗꯦꯗ
ꯍꯪꯉꯦ ꯑꯩ ꯅꯪꯅ ꯑꯗꯨꯃꯥꯏ ꯍꯥꯏꯗꯣꯛꯂꯣꯏ
ꯑꯩꯗꯤ ꯑꯩꯗꯒꯤ ꯍꯟꯕꯗꯣ ꯑꯣꯏꯅ ꯄꯥꯝꯃꯀꯣ ꯃꯣꯏꯗꯅ ꯃꯦꯆ꯭ꯋꯣꯔ ꯑꯩꯗꯒꯤ ꯍꯥꯟ ꯍꯥꯟꯕꯗꯣ ꯑꯗꯨ ꯄꯥꯝꯕ ꯃꯦꯆ꯭ꯋꯣꯔꯁꯨ ꯑꯣꯏꯌꯦꯗꯣ ꯐꯩꯕ
ꯑꯃꯣꯌꯣꯏ ꯗꯨꯗꯤ
ꯍꯨꯡ
ꯐꯪꯕ ꯑꯣꯏꯌꯣ
ꯍꯧꯖꯤꯛꯇ ꯇꯧꯔꯤꯅꯦ ꯃꯄꯨꯕꯨ ꯇꯧꯔꯤꯅꯦ ꯍꯧꯖꯤꯛ ꯑꯣ ꯅꯉꯣꯟꯗ ꯇꯧꯔꯤꯁꯤꯗꯤ ꯆꯤꯟ ꯆꯤꯟ ꯆꯤꯟ ꯀꯩꯗꯧꯔꯒꯦ
ꯍꯩꯗꯤ ꯍꯩꯕ ꯖꯥꯠꯅꯤ ꯉꯥꯡꯕ
ꯍꯩꯇꯦꯍꯦ
ꯍꯩꯌꯦ ꯍꯩꯌꯦ
ꯑꯣ ꯀꯃꯥꯏꯅ ꯍꯩꯁꯨ ꯍꯩ
ꯍꯩꯕꯩꯅꯤ ꯍꯩꯕꯩꯅꯤ ꯑꯗꯨꯃꯥꯏ ꯉꯥꯡꯊꯣꯔꯛꯏꯗꯣ
ꯈꯪꯗ꯭ꯔꯦ ꯅꯪꯅ ꯍꯩꯌꯦ ꯍꯥꯏꯔꯗꯤ ꯈꯪꯗ꯭ꯔꯦ ꯑꯩꯁꯨ ꯋꯥ ꯉꯥꯡꯅꯤꯡꯉꯦ ꯑꯃꯨꯛꯀ ꯂꯩꯖꯗ꯭ꯔꯤ
ꯉꯥꯥꯡꯕ ꯍꯩꯌꯦ
ꯇꯝꯕꯤꯌꯨꯅꯦ ꯑꯩꯒꯤꯁꯨ ꯈꯔ ꯈꯔ ꯈꯔ ꯅꯣꯡꯃ ꯅꯣꯡꯃꯒꯤ
ꯗꯤ
ꯍꯧꯖꯤꯛꯇꯤ ꯋꯥ ꯑꯗꯨ ꯑꯣꯏꯁꯨ ꯍꯧꯖꯤꯛꯀꯤ ꯋꯥꯗꯨꯁꯨ ꯋꯥꯅꯤ ꯗꯨ ꯑꯣꯏꯔꯁꯨ ꯀꯩ ꯍꯥꯏꯅꯤ ꯑꯁ
ꯇꯝꯕꯤ ꯇꯝꯕꯤꯒꯦ ꯍꯥꯏꯁꯨ ꯌꯥꯗꯦꯅꯦ ꯀꯣꯏꯅꯁꯤꯁꯨ ꯌꯥꯗꯦ ꯅꯪꯒꯤ ꯑꯦ
ꯑꯩꯅ ꯇꯝꯕꯤꯌꯣꯅ ꯍꯥꯏꯔꯒ ꯅꯪꯅ ꯀꯔꯤ
ꯅꯃꯥꯡꯗꯐꯥꯎ ꯂꯩꯔꯒꯦꯅ ꯑꯩꯅ ꯍꯥꯏꯗꯨꯗꯤ ꯇꯝꯕꯤꯅꯕ
ꯗꯨ ꯀꯩꯅꯣ ꯅꯪꯗꯣ ꯔꯣꯅꯥꯜꯗꯣꯅꯦ ꯍꯥꯏꯗ꯭ꯔꯣ
ꯀꯅꯥꯅ ꯍꯥꯏꯕ ꯀꯗꯥꯏ ꯔꯣꯅꯥꯜꯗꯣ
ꯅꯪ ꯑꯗꯨꯗꯤ ꯀꯔꯤꯒꯤ ꯐ꯭ꯔꯦꯁꯅꯣꯅꯦ ꯑꯗꯨꯗꯤ
ꯑꯩ ꯕ꯭ꯔꯥꯖꯤꯜ ꯑꯣꯏꯌꯦ ꯑꯩ ꯅꯦꯃꯥꯔ ꯑꯣꯏꯌꯦ ꯅꯦꯃꯥꯔ ꯑꯣꯏꯌꯦ ꯑꯣ
ꯅꯦꯃꯥꯔꯗꯣ ꯉꯁꯤ ꯀꯥꯞꯄꯒ ꯂꯩꯗꯨ꯫
ꯀꯞꯄ꯭ꯔꯦ ꯂꯩꯕꯅꯦ ꯌꯥꯝ ꯅꯨꯡꯁꯤꯕꯅꯦ ꯂꯩꯃꯤꯟꯅꯔꯗꯤ ꯐꯖꯅ ꯄꯝꯕꯤꯗꯣꯏꯕ ꯑꯩꯅ꯫
ꯑꯗꯨꯅꯤ꯫
ꯅꯨꯉꯥꯏꯇꯕꯗꯣ꯫ ꯂꯣꯏꯅꯃꯛꯗꯤ ꯉꯝꯃꯣ ꯍꯥꯏꯕꯩ꯫
ꯕꯦꯂꯟꯗꯔꯒ ꯋꯥꯔꯜ ꯀꯞ ꯇꯤ ꯃꯥ
ꯃꯥ ꯍꯥꯟꯅꯒꯁꯨ꯫ ꯍꯥꯟꯅꯁꯨ ꯃꯥꯗꯤ ꯁꯣꯛꯄꯒꯤꯀꯣ꯫
ꯎꯝ꯫
ꯍꯣꯏ ꯑꯗꯨꯒꯤꯁꯨꯅꯦ ꯑꯗꯨ ꯑꯣꯏꯔꯁꯨ ꯃꯥꯗꯤ ꯒꯣꯜ ꯑꯃꯕꯨꯗꯤ ꯆꯟꯕꯤꯌꯦ
ꯑꯗꯨꯅꯦ ꯐꯥꯁ ꯑꯦꯟ ꯒꯣꯜꯅꯦꯕ ꯐꯥꯁ
ꯑꯩꯗꯨꯒꯤꯗꯃꯛꯇ ꯃꯊꯥ ꯁꯥꯗꯦ ꯃꯥꯕꯨ ꯃꯥꯒꯤ ꯐꯦꯟ ꯂꯣꯏꯔꯛꯑꯦ꯫
ꯉꯥꯁꯤꯁꯦ ꯔꯣꯅꯥꯜꯗꯣ ꯐꯦꯟꯁꯤꯡ ꯑꯃꯨꯛ ꯀꯥꯞꯈ꯭ꯔꯅꯤꯅꯦ꯫
ꯀꯔꯤꯒꯤ ꯀꯞꯄꯣꯏ ꯋꯥꯜ ꯀꯞ ꯀꯩꯅꯣꯗꯨꯕꯨ꯫
ꯍ ꯉꯟꯅ ꯍꯧꯒꯠꯄ ꯁꯤꯖꯟꯁꯦ ꯂꯣꯏꯈ꯭ꯔꯅꯤꯅꯦ꯫
ꯅꯣꯏꯅ ꯉꯝꯃꯣꯏ ꯍꯥꯏꯕ ꯌꯥꯗꯦ꯫
ꯎꯝ ꯑꯩꯗꯤ ꯌꯥꯏ꯫
ꯂꯣꯏꯅ ꯉꯝꯃꯨ ꯍꯥꯏꯕ ꯌꯥꯗꯦ ꯒꯦꯝ ꯄꯨꯝꯅꯃꯛꯇ ꯑꯃꯅ ꯑꯃꯅꯕꯨ ꯑꯗꯨꯝ ꯆꯥꯟꯕꯤꯕ ꯃꯤꯗꯨꯗ ꯉꯝꯕ ꯇꯥꯕꯅꯦ꯫
ꯎꯝ꯫
ꯃꯤ ꯑꯃꯕꯨ ꯍꯟꯊꯅ ꯌꯦꯡꯕꯒꯤ ꯑꯗꯨ ꯄꯥꯝꯖꯕꯒꯤ ꯃꯇꯨꯡ ꯏꯕꯅꯤꯅꯀꯣ꯫
ꯍꯣꯏ ꯑꯗꯨ ꯍꯧꯖꯤꯛꯁꯤ ꯍꯧꯖꯤꯛꯇꯤ ꯈꯔ ꯀꯟꯅ ꯉꯥꯡꯈ꯭ꯔꯦꯅꯦ꯫
ꯑꯥ꯫
ꯍꯧꯖꯤꯛꯁꯤꯗꯤ ꯅꯪ ꯅꯪꯒꯤ ꯈꯣꯟꯖꯦꯜꯁ꯫ ꯅꯪꯁꯦ ꯈꯔ ꯀꯩꯅꯣ ꯅꯪꯒꯤ ꯏꯁꯄꯤꯀꯔꯁꯨ ꯈꯔ ꯀꯟꯈ꯭ꯔꯦꯅꯦ ꯍꯧꯖꯤꯛꯇꯤ ꯑꯃꯨꯛꯀ꯫
ꯅꯦꯃꯔꯂꯥꯛꯄꯩꯏꯅꯦ꯫
ꯑ ꯑꯗꯨꯗꯤ ꯑꯩꯁꯨ ꯅꯪꯒꯤ ꯅꯦꯃꯔꯃ ꯑꯣꯏꯕꯤꯒꯦ꯫
ꯑ ꯑꯣꯏꯕꯤꯌꯨ ꯑꯣꯏꯌꯨ ꯍꯥꯏꯕ
ꯑꯗꯨꯅꯦꯕ ꯫ ꯁꯥꯕꯗꯣ ꯅꯣꯡ ꯆꯨ ꯔꯁꯨ ꯍꯧꯖꯤꯛ ꯑꯁ꯫
ꯎꯝ ꯆꯨꯕꯗꯨ ꯆꯨꯕꯗꯨ ꯃꯈꯣꯟ ꯇꯥꯔꯝꯒꯅꯤꯅ꯫
ꯑꯧ ꯇꯥꯏ ꯈꯣꯏ ꯑꯩꯈꯣꯏꯁꯨ ꯍꯧꯖꯤꯛꯗꯤ ꯆꯨꯔꯦ ꯈꯔ ꯏꯪꯕꯗ ꯈꯔꯗꯤ꯫ ꯑꯩꯈꯣꯏ ꯑꯗꯨꯗꯤ ꯌꯥꯝ ꯁꯥꯔꯦ ꯑꯗꯣ ꯈꯔ ꯈꯔꯗꯤ ꯐꯔꯦꯕ ꯅꯣꯡ ꯆꯨꯕꯒꯤ꯫
ꯑꯩꯈꯣꯏꯁꯨꯀꯣ ꯁꯤꯗꯁꯨ ꯊꯥꯏꯅ ꯅꯣꯏꯗꯨꯗ ꯅꯣꯡ ꯆꯨꯕ ꯃꯇꯝꯗꯣ ꯖꯟꯒꯗꯗꯨꯗ ꯅꯣꯡ ꯆꯣꯏꯗꯅ
ꯎꯝ꯫
ꯑꯁꯤꯗꯀꯣ ꯅꯅꯨꯡꯁꯥ ꯐꯖꯅ ꯌꯩꯕꯅꯤ ꯁꯥꯕꯗꯣ
ꯑꯣ꯫ ꯑꯗꯨꯕꯨ ꯑꯩꯅꯔꯣ꯫
ꯅꯪꯅ ꯅꯠꯇꯦ ꯅꯪꯅ ꯑꯣꯏꯔꯝꯃꯗꯤ ꯂꯥꯛꯑꯗꯕꯅꯦ꯫
ꯑꯣ ꯑꯦ ꯑꯦ ꯑꯦ ꯑꯩꯈꯣꯏ ꯑꯩꯈꯣꯏ ꯌꯨꯝꯗ ꯂꯩꯗꯣꯏꯕ ꯅꯪꯡꯗꯣ ꯂꯥꯛꯑꯒ꯫
ꯂꯥꯟꯗ ꯀ꯭ꯔꯤꯒꯤ ꯁꯨꯃꯥꯏ꯭ꯟ ꯇꯧꯕꯤꯕ꯭ꯔꯥꯅ ꯍꯥꯏꯔꯛꯇꯣꯏꯅꯦ
ꯑꯗꯨ ꯑꯣꯏꯔꯁꯨ ꯅꯪꯅ ꯍꯥꯏꯕ ꯋꯥ ꯋꯥꯗꯣ ꯂꯣꯏꯈ꯭ꯔꯕ ꯇꯝꯗꯧ ꯐꯥꯔꯅꯤꯅꯦ ꯅ
ꯉꯝꯕꯨ ꯉꯃꯒꯗ꯭ꯔꯣ
ꯑꯦ ꯑꯦ
ꯅꯆꯦꯑꯝꯗꯕꯨ ꯗꯨꯃꯥꯏꯅ ꯍꯥꯏꯅꯕ ꯍꯧꯅꯕ꯭ꯔꯣ
ꯏꯆꯦꯕꯨꯅꯤꯅꯦ ꯑꯩꯈꯣꯏꯅ ꯂꯧꯗꯣꯏꯁꯦ
ꯅꯆꯦꯅ ꯑꯣꯏꯅ ꯂꯧꯕꯤꯒꯅꯤ ꯅꯪ ꯂꯧꯗ꯭ꯔꯤꯉꯩꯩꯅ ꯑꯩꯅ ꯐꯥ ꯍꯥꯟꯅ ꯐꯥꯕꯤꯗꯣꯏꯅꯦ
ꯏꯁ
ꯅꯪ ꯅꯪ ꯈꯪꯅꯕ ꯅꯨꯄꯤꯗꯃꯨꯛ ꯇꯝꯁꯂꯗꯤ ꯂꯣꯏꯔꯦ ꯑꯩꯉꯣꯟꯗ ꯑꯃꯨꯛ ꯇꯥꯏꯅꯔꯛꯑꯗꯤ
ꯂꯩꯇꯕꯗꯣ ꯑꯩꯗꯨ
ꯂꯩꯕꯗꯣ ꯈꯪꯖꯕꯗꯨ
ꯀꯅꯥꯅ ꯀꯅꯥ
ꯑꯦ ꯃꯃꯤꯡꯕꯨ ꯈꯪꯉꯗꯤ ꯑꯩꯅ ꯑꯗꯨꯃꯥꯏꯅ ꯍꯥꯏꯒꯗ꯭ꯔꯣ
ꯏꯁ ꯅꯣꯏꯅꯤꯅꯦ ꯂꯩꯕꯗꯤ ꯈꯣꯏꯅꯤꯅꯦ ꯐ꯭ꯔꯤꯗ ꯂꯩꯔꯤꯁꯦ
ꯑꯈꯣꯏꯕꯨꯗꯤ ꯂꯩꯌꯦ ꯂꯩꯕꯕꯨꯗꯤ ꯅꯣꯏꯗꯤ ꯃꯦꯟ ꯀꯦꯔꯦꯛꯇꯔꯗꯨꯗꯤ ꯑꯃꯗꯨꯗ ꯑꯣꯏꯅ ꯂꯩꯗꯨꯗꯤ
ꯎꯝ ꯑꯃ ꯐꯥꯎꯕ ꯂꯩꯇꯦ
ꯁꯨꯝꯃꯦꯅꯤ
ꯂꯥꯟꯕꯔꯤꯒꯤꯅꯦ ꯀꯩꯅꯣ ꯑ
ꯆꯨꯝꯕꯒꯤ ꯑꯗꯨꯃꯥꯏ꯭ꯟ ꯇꯧꯕꯅꯦ ꯅꯨꯄꯥꯁꯤꯡꯁꯩ ꯈꯪꯕ꯭ꯔꯣ ꯃꯆꯤꯟ ꯌꯥꯝ ꯊꯤ ꯀꯤꯕꯅꯦ ꯍꯨꯖꯤꯛꯀꯥꯟꯒꯤ ꯅꯨꯄꯥꯁꯦ
ꯏꯁ ꯏꯁ ꯈꯣꯏ ꯑꯈꯣꯏꯕꯨ ꯌꯦꯝꯖꯤꯟ ꯊꯤꯕ ꯇꯥꯏ꯭ꯞꯇ
ꯅꯣꯏ ꯅꯪ ꯅꯉꯣꯟꯗꯕꯨꯗꯤ ꯍꯥꯏꯕꯗꯤ ꯅꯠꯇꯦ ꯑꯌꯥꯝꯕ ꯍꯟꯗꯛꯀꯤ ꯅꯨꯄꯥꯔꯤ ꯄꯤꯗꯤ ꯍꯦꯜ
ꯑꯗꯨꯁꯤꯡꯗꯣ ꯒꯦꯅꯦ ꯅꯨꯄꯥ ꯊꯣꯛꯇꯕꯁꯤꯡꯅꯦꯕ
ꯅꯨꯄꯥ ꯊꯣꯛꯇꯕꯁꯤꯅꯦꯗꯤ ꯅꯨꯄꯥ ꯊꯣꯛꯀꯦꯔꯥ ꯊꯣꯛꯑꯣꯒꯦꯔꯥ ꯈꯪꯗꯦ ꯍꯧꯖꯤꯛꯀꯥꯟꯒꯤ ꯅꯨꯄꯥꯁꯤꯡꯇꯧꯀꯣꯠ ꯗꯦꯇꯥꯗꯤ
ꯑꯃ ꯐꯥꯎꯕ ꯂꯩꯖꯗꯦꯗ ꯑꯈꯣꯏꯒꯤꯗꯤ
ꯌꯥꯔꯦꯅꯦ ꯂꯩ ꯍꯥꯏꯕ ꯈꯪꯉꯦꯅ ꯂꯩ ꯅꯣꯏ ꯈꯨꯟꯗꯤ ꯂꯩ ꯍꯥꯏꯕꯗ ꯑꯩ ꯂꯣꯏ ꯄꯥꯎ ꯇꯥꯏ
ꯍꯥꯏ ꯋꯥꯔꯤꯗꯤ ꯋꯥꯔꯤꯗꯤ ꯐꯖꯅ ꯇꯥꯒꯅꯤ ꯅꯪꯁꯦ
ꯇꯥ ꯇꯥꯕꯅꯤꯅꯦ ꯈꯪꯕꯩꯅꯦ ꯑꯩꯅ ꯍꯥꯏꯗꯣꯛ ꯍꯥꯏꯁꯦ
ꯐꯖꯅ ꯐꯦꯛ ꯅ꯭ꯌꯨꯁꯁꯦ ꯈꯪꯉꯝꯃꯦꯅꯦ
ꯈꯪꯉꯦ ꯅꯣꯏ ꯈꯨꯟꯗꯩꯅꯦ ꯍꯥꯏꯕꯗꯣ
ꯔꯤ ꯑꯩ ꯈꯨꯟꯗ ꯅꯨꯄꯤ ꯂꯩꯇꯦ ꯏꯆꯦ ꯏꯆꯤꯟꯅꯥꯎꯁꯤꯡ ꯈꯄꯦ ꯏꯆꯟ ꯏꯆꯟꯒ ꯏꯆꯦꯈꯛꯇꯅꯤ